ꯑꯣꯀꯦ
ꯑꯩ ꯆꯪꯉꯥꯡꯈꯤꯒꯦ ꯃꯀꯣꯛꯇꯤꯏ ꯍꯧꯗ꯭ꯔꯦ ꯌꯥꯔꯦ
ꯑꯥ ꯍꯥꯎꯖꯤꯟꯂꯣ ꯈꯔ ꯊꯨꯅ ꯐꯥꯠ ꯐꯥꯠ ꯍꯥꯎꯖꯤꯟꯂꫭ ꯑꯩꯩꯅ ꯂꯤꯗꯔꯅꯦꯁꯨ ꯅꯠꯇꯅ ꯑꯩꯅ ꯂꯤ ꯗꯔꯅꯦꯁꯨ ꯅꯠꯇꯅ ꯍꯥꯏꯗꯤ ꯈꯔ ꯇꯞꯅ ꯍꯧꯔꯁꯨ ꯌꯥꯗꯕ꯭ꯔꯥ ꯌꯥꯗꯦ ꯑꯩ ꯃꯇꯝ ꯃꯇꯝ ꯄꯥꯝꯃꯨꯏ
ꯀꯩꯒꯤ
ꯃꯥꯡꯉꯟꯗꯦ
ꯀꯩꯒꯤ ꯅꯪꯗꯤ ꯗꯥꯏꯔꯦꯛ ꯂꯥꯠ ꯊꯤꯕꯗꯨꯗ ꯃꯇꯝ ꯃꯥꯡꯗꯥꯔꫭ ꯄꯨꯂꯥꯞ ꯋꯥꯟ ꯇꯨ ꯊꯔꯤ ꯇꯧꯔ ꯁꯨꯃꯥꯏ ꯇꯩꯔꯒꯥ ꯅꯥꯝꯃꯗꯤ ꯐꯩꯏꯗꯅ
ꯑꯥ
ꯑꯗꯨꯅ ꯐꯠꯟ ꯐꯠꯟ ꯅꯥꯝꯃꯦ ꯕꯣꯠꯅꯤꯅ
ꯀꯩꯅꯣ ꯍꯥꯏꯁꯦ ꯁꯤꯗ ꯀꯩꯅꯣꯖꯦ ꯁꯤꯗ ꯍꯨꯏ ꯂꯩꯕꯗ ꯁꯥꯟꯅꯕ ꯅꯣꯛꯅꯤꯡꯕ ꯍꯥꯏꯇꯥꯔꯦ꯫ ꯁꯤꯟꯗꯨꯔ ꯑꯃꯒ ꯆꯤꯡꯈꯠꯂꯒ ꯍꯥ
ꯀꯩ ꯍꯨꯏꯅꯣ ꯍꯥꯏꯖꯦ
ꯑꯕꯦꯊꯣꯏ
ꯀꯧꯔꯦ ꯆꯠꯂꯣ ꯅꯪ ꯀꯅꯥ ꯀꯅꯥ ꯂꯥꯛꯄ ꯍꯥ ꯃꯁꯛ ꯌꯦꯡꯒ‌ꯦ ꯏꯛꯁꯤꯌꯥ ꯑꯣ ꯐꯔꯦ ꯁꯤꯅ ꯐꯔꯦ
ꯌꯥꯔꯛꯈꯤꯅꯤ
ꯄꯥꯏ ꯍꯩꯇꯕꯔꯣ ꯑꯩ
ꯇ ꯁꯤꯈꯤꯅꯕ ꯊꯦꯡꯉꯀꯥꯟꯗ ꯃꯤꯅ
ꯆꯥꯔ‌ꯣꯏ
ꯍꯧꯖꯤꯛ ꯋꯥꯔꯦꯁ ꯀ ꯌꯥꯝ ꯆꯥꯟꯅꯔꯦ
ꯇꯥ ꯊꯤꯍꯨꯝꯕ ꯌꯥꯎꯔꯦ ꯃꯣꯏꯒꯤ
ꯎꯝ ꯁꯤ ꯍꯥꯞꯄꯗꯗ ꯅꯪ ꯁꯟꯊꯥꯝ ꯔꯣꯅꯤꯜ
ꯈꯪꯗꯦ ꯁꯟꯙꯝ ꯔꯣꯅꯤꯜ
ꯇꯨ ꯅꯪ ꯄꯥ ꯊꯣꯛꯇ꯭ꯔꯣ ꯈꯪꯗꯦ ꯍ‌ꯦ ꯑꯁ ꯑꯩꯈꯣꯏ ꯇꯤꯝꯖꯤ ꯖꯔꯤꯌꯣ ꯖꯅꯤꯌꯣ ꯍ‌ꯣ ꯅꯩꯔ‌ꯦ
ꯊꯤꯔ ꯄꯨꯊꯣꯔꯛꯏꯁꯦ ꯌꯦꯡꯎ ꯃꯤ ꯇꯥꯊꯤꯍꯨꯝꯕꯗꯤ
ꯎꯝ ꯅꯩꯔ‌ꯦ
ꯊꯤꯕ ꯍꯩꯕꯩꯅꯦ
ꯀꯩꯅꯣ ꯍꯥꯏꯁꯦ ꯅꯪ ꯋꯥ ꯉꯥꯡꯕ ꯅꯩꯕ꯭ꯔꯥ ꯍꯥꯏ ꯇꯣꯡꯉꯤꯅꯦ ꯌꯦꯡꯉꯨ ꯑꯁꯤ ꯅꯩꯁꯟꯈ꯭ꯔꯦ ꯌꯦꯡꯉꯣ ꯅꯨꯡꯉꯥꯏꯕ꯭ꯔ ꯅꯨꯡꯉꯥꯏꯕ꯭ꯔ
ꯎꯝ
ꯍꯩ ꯃꯣꯏꯅ ꯍꯦꯟꯅ ꯍꯩꯕꯅꯤ ꯁꯤ ꯂ‌ꯦꯁꯂꯤꯁ‌ꯦ ꯁꯨꯝ ꯅꯩꯈꯥꯏꯔꯤꯁ‌ꯦ ꯌ‌ꯦꯡꯉꯨ ꯑꯦ ꯑꯥꯏ ꯅ ꯅꯠꯇꯕꯤ ꯁꯤꯒꯤ ꯑꯦꯑꯐꯀꯦ ꯅꯠꯇꯕꯤ ꯆꯥꯕꯗꯣ ꯑꯗꯨꯗꯅ ꯄꯣꯠ ꯆꯨꯗꯣ ꯈꯪꯉ ꯑ ꯑ ꯑ
ꯗꯨ ꯁꯨꯝꯕ
ꯗꯨ ꯁꯨꯝꯕꯁꯤꯅ ꯅꯩꯔꯤꯅꯤ ꯀꯩꯅꯣ
ꯎꯝ ꯊꯥꯎꯖꯟ ꯂꯥꯛꯀꯤ
ꯄ꯭ꯔꯣꯒꯥꯝ ꯃꯥꯟꯅꯗꯕꯩꯅꯤ ꯃꯣꯏ ꯐꯦꯅꯤꯁꯦ ꯄꯥꯏꯅ‌ꯦꯍꯦ ꯌꯥꯗꯔꯦ ꯂꯦꯁꯂ꯭ꯤꯁꯤ ꯃꯥꯡꯈꯤꯕꯥꯋꯟꯗ ꯑꯩꯅ ꯀꯩꯅꯣ ꯇꯧ ꯇꯧꯅ
ꯑꯩꯒꯤ ꯇꯣꯟ ꯇꯣꯟ ꯇꯣꯟ ꯃꯥꯡꯈꯤꯕ ꯍꯥꯏꯇꯥꯔꯦꯃ
ꯅꯪ ꯇꯥꯁꯨ ꯇꯥ ꯅꯪ ꯉꯥꯡꯏꯗꯣ ꯑꯩ ꯑꯝꯇ ꯇꯥꯁꯨ ꯇꯥꯗꯅ ꯅꯪ ꯍꯥꯏꯗꯣ ꯑꯝꯇ ꯇꯥꯗꯦ ꯍꯥꯏꯕ ꯑꯩꯅ
ꯎꯝ
ꯀꯩꯅꯣ ꯇꯥꯗ‌ꯦ ꯍꯥꯏꯔ ꯎꯪ ꯍꯥꯏꯗꯤ ꯎꯗꯦ ꯑꯩ ꯃꯦꯞ ꯌꯦꯡꯕ ꯍꯩꯇꯦ
ꯑꯗꯨꯅꯤ
ꯑꯥ
ꯃꯤ ꯎ
ꯃꯣꯏ ꯐꯅꯤ ꯃꯣꯏ ꯆꯧꯁꯤ ꯁ꯭ꯋꯥꯏꯗ ꯅꯩꯌꯦ ꯂꯩꯔꯦ ꯅꯛ ꯅꯪꯒꯤ ꯍꯥꯏꯅ
ꯏꯁꯇꯔꯟꯒ ꯃꯥꯡꯍꯜꯂꯤꯅꯤ
ꯁꯣꯏ ꯇ
ꯄꯥꯉꯥꯟꯈꯤꯗꯕꯥꯟꯗ ꯅ ꯑꯝꯇ ꯄꯥꯟꯗꯣꯪ ꯅꯔꯦ ꯀꯩꯅꯣꯁꯤꯅ ꯑꯅꯝꯕ ꯄꯣꯠ ꯑꯝꯇ ꯄꯥꯟꯗꯕ ꯍꯥꯏꯇꯥꯔꯦ ꯃꯣꯏ ꯄꯥꯟꯕ ꯌꯥꯗꯕꯔꯥ ꯀꯩꯅꯣ ꯅꯪ ꯅꯇꯣꯝꯊꯅꯗꯧ ꯌꯥꯔꯕꯣ
ꯎ ꯊꯔꯒ
ꯥꯏ ꯑꯗꯣ ꯑꯩ ꯁꯤ ꯇꯣꯡꯉꯦ ꯆꯠꯈ꯭ꯔꯗ
ꯃꯤ ꯇ ꯇꯧꯁꯤ
ꯑ ꯋꯥ ꯋꯥ ꯍꯩꯇ꯭ꯔꯃꯤ ꯁꯤꯕꯗ ꯃꯤ ꯃꯅꯨꯡ ꯆꯪꯉꯦ ꯌꯥꯗꯦ ꯑꯗꯨꯗꯣ ꯁꯤꯤꯔꯗꯤ ꯌꯥꯗꯦ
ꯌꯥꯗꯦ ꯑꯗꯨ ꯑꯗꯨꯅꯦ ꯣꯠ ꯁꯨꯕ ꯣꯠ ꯁꯨꯕ ꯃꯣꯏ ꯆꯥꯡꯉ ꯆꯥ ꯆ ꯂꯩꯔꯦ
ꯀꯩꯅꯤ ꯆ
ꯆꯞꯄꯦ ꯁꯤꯗꯨꯔꯦ ꯁꯦꯀꯦꯟ ꯑ ꯁꯦꯀꯦꯟ ꯑꯇꯪꯅꯦ ꯆꯠꯄ ꯁꯤꯗꯨ ꯀꯥꯏ ꯇ ꯋꯥꯅꯣ ꯋꯥꯗꯦ ꯆꯠꯄꯦ ꯑꯗꯨꯝ ꯁꯨꯡꯉꯥꯏ ꯌꯥꯗꯦ ꯑꯥ ꯌꯥꯗ ꯑꯣ ꯃꯔꯨ ꯐꯨꯜꯁꯦ ꯀꯥꯏꯁꯦ
ꯈ꯭ꯔꯦ ꯔꯤꯀꯅꯦꯛꯇꯤ ꯑꯗꯨ ꯌꯥꯔꯦ
ꯌꯥꯔꯦ ꯍꯧꯖꯤꯛ ꯌꯥꯔꯦ
ꯑꯗꯣ ꯃꯣꯏ ꯐꯦꯅꯤꯁꯦ ꯁꯨꯋꯥꯏꯗ ꯄꯥꯏꯔ ꯂꯩꯔꯦ ꯁꯤꯈꯤꯕ ꯑꯣꯏ ꯇꯔꯗꯤ ꯃꯣꯏ ꯆꯥꯎ
ꯆꯥꯎꯗꯨ
ꯑꯩ ꯇꯅꯦꯁꯤꯠꯠ ꯑꯣꯉꯟ ꯁꯄꯂ ꯇ ꯍꯥꯏꯔ ꯄꯩꯅꯅꯤ
ꯑꯩ ꯇꯕꯨ
ꯑꯣ ꯇ ꯑꯩ ꯁꯤꯂ ꯇꯝꯕ ꯑꯗꯨꯝ
ꯅꯪ ꯀꯩꯗꯧꯗꯦꯕ ꯑꯩ ꯑꯩꯅ ꯇꯨꯝꯈꯤꯕꯈꯤꯕ ꯅꯪ ꯀꯩꯗꯧ ꯉꯝꯗꯦꯕ
ꯑꯩꯅ ꯌꯥꯔꯣꯏꯒꯗꯨ
ꯅꯪ ꯌꯥ ꯑꯗ꯭ꯔꯁꯨꯣ ꯑꯩ ꯏꯁꯤꯡꯁꯨ ꯅꯠꯇꯦ ꯇꯣꯇꯤ ꯅꯠꯇꯦ ꯍꯥꯏꯅ ꯑꯗꯨꯅ ꯅꯪ ꯌꯥꯕ ꯅꯪ ꯌꯥ ꯅꯪ ꯌꯥꯈꯤꯌꯨ ꯑꯗꯨꯝ ꯇꯨꯝꯃꯦ ꯒ ꯄꯥꯟꯗ‌ꯦ ꯁꯤꯔꯕ ꯀꯗꯥꯏꯗꯅ ꯊꯧꯔꯒꯦ ꯃꯥꯡꯗ ꯑꯅꯤ ꯂꯩꯔꯒ ꯀꯣꯏꯔꯒ ꯁꯣꯝꯗ
ꯍ ꯑꯗꯨ ꯑꯗꯨ ꯁꯤꯒꯤ ꯑꯗꯨꯒꯤ ꯇ꯭ꯔꯦꯅꯤꯡ ꯌꯥꯎꯔꯤ ꯑꯩꯗꯤ ꯁ‌ꯦꯞꯇꯤꯅ‌ꯦꯕ
ꯃꯣꯏ ꯐꯦꯅꯤ ꯅꯣꯡꯉꯞ ꯆꯥ ꯆꯥꯅ ꯄꯥꯏꯒ ꯄꯋꯥꯔ ꯅꯝꯕꯕꯨ ꯌꯥꯕ‍꯭ꯔꯅ‌ꯦ ꯅꯣꯛ ꯆꯥꯟ ꯆꯥꯅ
ꯅꯤ ꯄꯥꯏ ꯐꯤꯅꯤ ꯑꯣꯏꯒ
ꯑꫭ ꯂꯣꯏꯒꯤꯑꫭ ꯃꯇꯥꯡꯆꯥꯅ ꯑꯩꯅ ꯄꯥꯏ ꯐꯦꯔꯗꯤꯟ ꯁꯨꯃꯥꯏꯅ ꯇꯧꯌ‌ꯦꯕꯥ ꯃꯤꯗ ꯏꯁꯇꯟ ꯄꯤꯔꯒ ꯆ‌ꯦꯟ ꯒꯤꯕ ꯃꯤ ꯄꯥꯏꯒꯗꯤ ꯂꯦꯡꯕ ꯉꯝꯗꯕ ꯆꯥꯠ ꯅꯠꯇꯦ ꯁꯤꯇꯤ ꯆꯠꯇꯕꯩꯇꯥꯥꯏꯇ ꯃꯥꯏꯁꯇꯟꯅꯤꯡ ꯎꯝ ꯇꯧꯔ‌ꯦꯗ‌ꫭ ꯊꯧꯕꯖꯨ ꯍꯩꯇꯦ ꯖꯣꯟꯊꯟ ꯄꯔꯥꯏꯒꯅꯨꯅꯦ
ꯑꯜꯂꯨꯀꯠ ꯑꯣꯏꯅ ꯄꯥꯏꯔ‌ꯥ
ꯇꯜꯂ‌ꯦ
ꯇꯜꯂꯖꯨ ꯃꯊꯪꯗꯩ ꯑꯂꯨꯀꯥꯠ ꯖꯣꯟꯁꯟ ꯄꯥꯏꯔꯅꯤ ꯖꯣꯟꯁꯟ ꯄꯦꯟ ꯇꯧꯔꯅꯤ ꯕ꯭ꯔ‌ꫭꯜ
ꯀꯩꯅꯣ ꯅꯪ ꯀꯩꯗꯧꯔ ꯍꯥꯏꯅꯣ ꯑꯣ ꯕꯨꯁꯇꯔꯅꯦ
ꯑꯩ ꯇꯨꯝꯃꯤꯌ‌ꯦ
ꯑꯥ ꯇꯨꯝꯃꯨ ꯅꯪ ꯐꯥꯎꯗꯂꯣ ꯇꯥꯏꯦ ꯊ ꯇꯔꯦꯠꯇꯣ ꯑꯗꯨꯝ ꯊꯣꯝꯖꯤꯟꯕꯤ ꯁꯥꯟꯅꯩ ꯃꯤ...
ꯉꯝꯕ꯭ꯔꯥ ꯌ‌ꯦꯡꯒ‌ꯦꯅ‌ꯦ ꯊꯨꯒꯥꯏ
ꯎꯝ ꯇꯔꯦꯠꯇꯣ ꯍꯥꯏꯗꯤ ꯇꯔꯦꯠꯇ‌ꫭ ꯉꯝ ꯊꯣꯛꯅꯔꯣ ꯑꯜꯇꯤꯖ‌ꯦ ꯅꯝꯗ‌ꫭꯔꯀꯥꯟ ꯅ‌ꯦꯠ ꯆꯞꯄꯤꯖ‌ꯦꯌ‌ꯦꯡꯎ ꯀꯣꯝꯕꯣ ꯈꯤꯇꯪ ꯐꯖꯅ ꯇꯥꯔꯦꯗ ꯃꯔꯨ ꯐꯨꯜꯅꯦ ꯍꯥꯏꯕꯀꯥꯁꯤꯗꯤ ꯁꯤꯗ ꯀꯗꯥꯏꯅꯣ ꯅꯛꯁꯜꯂꯨꯗꯦꯅꯦ
ꯑꯗꯨꯗꯤ ꯆꯟ ꯇ ꯀ ꯑꯣꯏꯅꯅꯦ ꯍꯅꯤꯡꯉꯥꯏ ꯎꯁꯦꯠꯇꯁꯦ
ꯅꯨꯡꯉꯥꯏꯔꯈꯤꯅꯤ ꯑꯗꯣ ꯀꯩꯅꯣ ꯏꯀꯣ ꯆꯠꯄꯗꯨꯅꯦꯕ ꯅꯪ ꯄꯥꯝꯃꯤꯖ‌ꯦ
ꯏꯀ‌ꫭ ꯆꯠꯂ‌ꫭꯏꯌ‌
ꯑꯗꯣ ꯅꯛ ꯅꯛꯅꯒ ꯏ ꯀꯣ ꯆꯠ ꯆꯠꯄꯗꯨꯅꯦꯕ ꯅꯪ ꯄꯥꯝꯃꯤꯖ‌ꯦ ꯀꯩꯅꯣ ꯍꯥꯏꯅ‌ꫭ
ꯌꯥꯝ ꯐꯣꯡꯅ ꯆꯠꯄꯅꯦ
ꯎꯝ ꯑꯩꯗꯤ ꯂꯥꯎꯔꯅꯤ ꯉꯥꯡꯂꯤ ꯑꯗꯨꯅ ꯑꯗꯨꯝ ꯏꯀꯣ ꯆꯠꯇ
ꯎꯝ
ꯍꯩꯕ ꯁꯥꯅꯤꯗꯤ ꯁꯤ ꯇꯥꯅꯦ ꯑꯗꯨꯣ
ꯀꯩꯅꯣ
ꯅꯪ ꯍꯧꯖꯤꯛꯇ ꯁꯤꯕ
ꯍ
ꯍꯗ ꯍꯩꯔꯤꯕ ꯁꯥꯔꯗꯤ ꯁꯤꯇꯥꯛꯁꯤ ꯊꯣꯛꯑꯒ ꯃꯤꯗ ꯊꯣꯝꯃꯣꯏ ꯌꯦꯡꯉꯣ ꯇ‌ꫭ ꯑꯩꯅ ꯍꯥꯏꯗ ꯃꯤꯗ ꯊꯣꯡꯑꯝꯃꯣꯏꯅ
ꯇꯝꯃꯤꯅꯦ ꯍꯥꯏꯕ ꯃꯤꯅ ꯊꯣꯡꯗꯅꯕ ꯍꯥꯏꯗꯤꯀ‌ꫭ
ꯁꯤ ꯆꯧꯁꯤꯁꯨ
ꯍꯩꯕꯅꯤ ꯃꯥꯅ ꯁꯥꯏꯖ‌ꯦ
ꯐꯤꯛꯀꯔ ꯌꯥꯝꯃꯗꯤ ꯃꯥ ꯂꯣꯏ ꯔꯕꯅꯤ ꯑꯣ ꯑꯩꯏꯁꯦ ꯒꯦꯝ ꯁꯥꯟꯅꯔꯗꯤ ꯍꯦꯛꯇ ꯀꯟꯇ꯭ꯔꯣꯜ ꯉꯟ꯭ꯔꯔꯤ ꯦꯝꯁ ꯍꯅ ꯎꯝ ꯍ ꯂꯁꯂꯤꯁꯤꯦ ꯅꯅꯥ ꯍꯔꯦꯟꯅꯤ
ꯎ ꯍ ꯇꯒ
ꯎꯝ ꯇꯨꯝꯃ ꯇꯨꯝꯃ ꯇꯨꯝꯃ ꯑꯗꯨꯝ ꯂꯩꯒꯅꯤ ꯄꯣꯠ ꯇꯨꯝꯃ ꯑꯗꯨꯝ ꯂꯩꯌꯣ ꯅꯪ
ꯎꯝ
ꯇꯨꯝꯃ ꯇꯨꯝꯃ꯭ꯔꯣ ꯍꯧꯒꯂꯥꯟ ꯏꯀ ꯃꯥ ꯏꯪꯀꯥꯏ
ꯅꯨꯡꯉꯥꯏꯕ꯭ꯔꯥ ꯐꯦꯅꯤꯅ ꯂꯦꯡꯕꯗ ꯁꯤꯕꯗ ꯏꯁꯁ ꯇꯧꯔꯦ ꯃꯣꯏꯁꯨꯣ ꯏꯁꯟ ꯆ ꯑꯦ ꯑꯩꯅ ꯍꯂꯦ ꯀꯃꯥꯏꯅ
ꯊ ꯂꯩ
ꯀꯗ ꯑꯗꯨꯗꯤ ꯃ ꯃꯇꯝ ꯌꯧꯔꯦ ꯊꯝꯃꯒꯦ
ꯎ
ꯇꯥꯕ꯭ꯔꯣ
ꯇꯗ ꯊ
ꯀꯩꯒꯤꯅꯣ
ꯊꯝꯃꯃꯦ ꯊꯝꯃꯣ
ꯍ ꯅꯪꯅ ꯑꯗꯨꯝ ꯇꯨꯝꯃ ꯂꯩꯔꯛꯀꯦꯗꯧꯔꯤꯕ
ꯍꯗ ꯊ
ꯎꯝ ꯍꯣꯏ ꯍꯣꯏ ꯊꯝꯃꯣ ꯑꯗꯨꯅ ꯑꯩꯁꯨ ꯇꯨꯝꯃ ꯂꯩ
ꯎꯝ
ꯅꯨꯡꯉꯥꯏꯕ꯭ꯔꯣ ꯎꯝ ꯆꯞ ꯆꯞ ꯀꯩ ꯎꯝ ꯇꯌꯦ ꯊꯔꯁ ꯎꯝ
ꯑꯣꯀꯦ
ꯑꯣꯀꯦ